ꯃꯁꯤ ꯂꯛꯀꯤ ꯑꯣꯏꯔꯦ ꯀꯩꯅꯣ ꯐꯣꯟ ꯆꯠꯂꯕ ꯅꯤꯡ ꯂꯩꯇ꯭ꯔꯦ ꯅꯩꯔꯦꯍꯦ
ꯉꯔꯥꯡꯗꯤ ꯃꯤꯅꯤꯠ ꯑꯃ ꯁꯅ ꯃꯤꯅꯩ ꯐꯥꯗꯕꯤꯗꯒ ꯐꯖꯗ ꯇꯠꯄꯅꯦ ꯍꯥꯏꯕ ꯁꯥꯎꯅꯤꯡꯕꯁꯦ ꯑꯩꯗꯤ
ꯀꯩꯒꯤꯅꯣ ꯍꯥꯏꯖꯦ
ꯅꯪꯅ ꯋꯥꯏ ꯐꯥꯏ ꯌꯥꯗꯕꯒꯤ
ꯅꯠꯇꯦ ꯅꯠ ꯅꯪ ꯌꯥꯗꯕꯩ ꯑꯣꯏꯔꯝꯒꯅꯤ ꯅꯪ ꯀꯩꯁꯨ ꯇꯧꯗꯦ
ꯅꯪꯅꯦ ꯅꯪꯉꯥ
ꯀꯔꯤ
ꯅꯨꯡꯅꯦ ꯅꯪꯅ
ꯑꯁ ꯀꯩꯗꯩꯅꯣ ꯀꯩꯗꯧꯔꯝꯃꯤꯅꯣ
ꯑꯥ
ꯀꯩꯗꯧꯔꯃꯤꯅꯣ
ꯑꯩ ꯁꯜꯂ ꯇꯥꯔꯤꯌꯦ
ꯍꯧꯠꯇ꯭ꯔꯤꯕꯣ ꯍꯥꯏꯖꯦ ꯍꯧꯒꯠꯇ꯭ꯔꯤꯕꯣꯕ
ꯍꯧꯒꯠꯂꯦ ꯀꯩꯅꯣ ꯐꯨꯜ
ꯀꯩꯅꯣ ꯀꯩꯅꯣꯝ ꯇꯥꯈ꯭ꯔꯦ ꯑꯩꯈꯣꯏ ꯃꯅꯤꯡꯗ ꯀꯩꯅꯣ ꯍꯧꯗꯣꯡ ꯂ
ꯎꯗꯧꯅꯤ
ꯌꯦꯡꯉꯨꯆꯣꯗꯅ ꯀꯩꯀꯩ ꯆꯥꯒꯦ ꯈꯣꯠꯀꯦꯗꯣ
ꯇꯜꯂꯦ ꯇꯧꯖꯥꯖꯅꯤ ꯃꯥ ꯊꯣꯛ
ꯒꯥꯔꯤ ꯆꯥꯛ ꯏꯁꯤꯡ ꯊꯣꯡꯉꯕꯣ ꯍꯧꯒꯠꯇ꯭ꯔꯤꯕ ꯕꯁ ꯇꯧꯗ꯭ꯔꯤꯕꯣ
ꯑꯧ ꯍꯧꯒꯠꯂꯦ
ꯀꯩꯗꯧꯅꯤꯕ ꯅ
ꯍꯧꯒꯠꯂꯦ ꯑꯗꯨꯒ ꯂꯣꯏꯁꯤꯜꯂꯒ ꯇꯨꯝꯃꯤ
ꯍꯧꯗꯣꯡꯁꯦ ꯍꯧꯗꯣꯡ ꯑꯆꯧꯕ ꯃꯥꯅꯗ꯭ꯔꯦꯗ
ꯃꯥꯅꯦ
ꯎꯝ ꯐꯔꯦ ꯐꯔꯦ ꯑꯁ ꯊꯕꯛꯁꯦ ꯂꯧ ꯏꯁꯤꯡ ꯃꯇꯝ ꯌꯥꯎꯁꯂꯛꯑꯦ ꯇꯟꯕꯨ ꯇꯜꯂꯦꯗ
ꯅꯣꯏ ꯂꯧ ꯈꯣꯏꯔꯕ ꯀꯩꯅꯣꯝ ꯇꯧꯗꯥꯏ
ꯑꯈꯣꯏꯖꯦ ꯂꯧꯁꯦ ꯍꯣꯏ ꯍꯥꯟꯅ ꯀꯪꯉꯤꯀꯅꯗ ꯍꯥꯟꯅ ꯈꯣꯏꯗꯣꯛꯑꯦꯕꯀꯣ
ꯎꯝ
ꯑꯗꯨꯃꯊꯗ ꯏꯁꯤꯡ ꯂꯩꯔꯛꯑꯀꯥꯟꯗ ꯁꯤꯁꯨ ꯑꯃꯨꯛ ꯎꯀꯥꯏ ꯇꯛꯇꯣꯏꯅꯦꯕ
ꯎꯝ
ꯃꯨꯇꯥꯑꯅꯤ ꯑꯗꯨ ꯁꯦꯝꯃꯅꯤ ꯍꯥꯟꯅ ꯂꯧ ꯈꯣꯏꯗꯣꯛꯏꯗꯨꯅ ꯍꯥꯟꯅ ꯕꯦꯂꯦꯟꯁ ꯁꯝꯗꯣꯏꯅꯦꯕ ꯐꯥꯎ ꯑꯗꯨꯅ ꯎ ꯀꯥꯏ ꯇꯛ ꯑ ꯃꯇꯨꯡꯁꯤꯗ ꯑꯃꯨꯛ ꯂꯧꯎꯁꯦ ꯀꯩꯅꯣ ꯇꯧꯗꯧꯕ
ꯎꯀꯥꯏ ꯇꯛꯄꯁꯤꯁꯨ ꯃꯦꯆꯤꯟꯅ ꯇꯛꯇꯣꯏꯔꯣ ꯅꯠꯇ꯭ꯔꯒ
ꯑ‌ꯦꯕ‌ꯣꯔꯁꯟ ꯃꯇꯝꯅꯤꯅ‌ꯦ ꯀꯩꯅꯣꯅꯦ
ꯑꯣꯀꯦ ꯈꯪꯗ ꯇꯧꯅ‌ꯦ ꯑꯈꯣꯏꯗꯤ ꯂꯧꯁꯨ ꯂꯩꯖꯗꯦ
ꯍꯥꯟꯅꯗꯤ ꯀꯩꯅꯣ ꯇꯥ ꯑꯝ ꯅꯤꯗ ꯕꯟ ꯇꯧꯔꯒ
ꯁꯟ ꯇꯧꯗꯣꯔꯤ ꯈꯔ ꯈꯪꯉꯨꯀꯣ
ꯁꯟꯅ ꯇꯧꯔꯒ ꯇꯛꯄꯗꯨꯗꯤ ꯑꯩ ꯀꯕꯛ ꯀꯕꯛ ꯈꯪꯉꯦꯕ ꯑꯗꯨ ꯃꯦꯆꯤꯟꯗꯨꯗꯤ ꯈꯪꯗꯦꯕ ꯑꯩ ꯎꯒꯨꯝ ꯂꯥꯛꯀꯨꯝ ꯈꯪꯒꯨꯝ ꯂꯥꯛꯀꯨꯝ
ꯀꯃꯥꯏ ꯈꯪꯏꯕ ꯅꯪꯗꯤ
ꯈꯪꯉꯤꯅꯤ ꯀꯩꯅꯣ ꯑꯩꯖ‌ꯦ ꯃꯤꯅꯦ
ꯅꯪꯗ‌ꯣ ꯑꯃꯨꯛ ꯀ ꯀꯨꯝꯃꯕ‌ꯣ ꯍꯥꯏꯒ ꯃꯁꯤꯗꯤ ꯄꯣꯂꯛꯄꯗꯩ
ꯀꯨꯝꯗ‌ꯦ ꯂꯧꯔꯤꯕꯨꯗꯤ ꯆꯠꯂꯦ
ꯂꯧꯔꯤ ꯆꯠꯂꯒ
ꯂꯧꯔꯤꯕꯨꯗꯤ ꯆꯠꯂꯦ ꯂꯕꯨꯛꯇꯗꯤ ꯀꯨꯝꯗ꯭ꯔꯤ
ꯂꯧ ꯀꯨꯝꯕꯖ‌ꯦ ꯅꯨꯡꯉꯥꯏꯔꯝꯗꯧ ꯃꯥꯟꯕ ꯅꯨꯡꯉꯥꯏꯔꯝꯗꯧ ꯃꯥꯟꯕ ꯋꯥꯔꯝꯗꯧ ꯃꯥꯟꯕ
ꯅꯨꯡꯉꯥꯏ ꯔꯝꯕ ꯃꯥꯜꯂꯦ ꯂꯧ ꯂꯤꯡꯕꯗꯨꯟ ꯅꯨꯡꯉꯥꯏꯔꯝꯗꯧ ꯃꯥꯜꯂꯦ
ꯒꯩꯅꯣ
ꯆꯛ ꯆꯛ ꯀ ꯌꯨꯡꯖꯜꯂꯒ
ꯂꯧ ꯂꯤꯡꯕꯗ‌ꯣ ꯆꯛ ꯆꯛꯀ ꯂꯤꯡꯖꯜꯂ ꯅꯨꯡꯉꯥꯏ ꯔꯝꯗꯧ ꯃꯥꯜꯂꯦ
ꯑꯣ ꯂꯤꯡꯉꯣ ꯄꯩꯁꯥꯖꯨ ꯐꯪꯅꯕ ꯑꯩ ꯍꯥꯏꯔꯎꯔꯥ ꯑꯈꯣꯏꯒꯤ
ꯎꯝ ꯇꯜꯂꯦ ꯑꯩꯅ ꯑꯗꯨꯃꯥꯏ ꯍꯥꯏꯔꯨꯗꯩ ꯏꯃꯥꯟꯅꯕꯤꯅ ꯌꯥꯝꯅ ꯀꯤꯕ ꯋꯥꯔꯤ ꯑꯃꯥ ꯂꯤꯔꯛꯈ꯭ꯔꯦ ꯑꯩ ꯀꯤꯔꯦ ꯑꯗꯨꯅ
ꯂꯤꯟꯅ ꯂꯤꯟꯅ ꯆꯤꯛꯄꯩꯔꯥ
ꯅꯠꯇ‌ꯦ ꯃꯥ ꯂꯧ ꯂꯤꯡꯉꯦꯌ‌ꯦꯀꯣ
ꯎꯝ
ꯃꯣꯏꯒꯤ ꯂꯧꯗꯣ ꯗꯨꯒ ꯒ꯭ꯂꯥꯁ ꯃꯆꯦꯠꯁꯦ ꯂꯩꯔꯕ ꯒ꯭ꯂꯥꯁ ꯑꯀꯥꯏꯕ ꯃꯆꯦꯠꯁꯦ ꯀꯣ
ꯎꯝ
ꯃꯥꯖꯨꯅ ꯂꯧ ꯂꯤꯡꯕꯖꯨ ꯍꯥꯏꯅ ꯆ‌ꯣꯛ ꯂꯥꯎ ꯌꯨꯡꯁꯟꯕ ꯅꯠꯇꯦꯌ‌ꯦ ꯁꯨꯃꯥꯏꯟ ꯊꯝꯃ ꯈꯨꯕꯤꯖꯤꯅ ꯇꯛꯂ ꯅꯝꯖꯟ ꯗꯣꯏ ꯅꯦꯌꯦ ꯃꯈ‌ꯣꯡꯗꯣ
ꯗ‌ꯣꯏꯅꯤ ꯀꯩꯅꯣ ꯃꯅꯨꯡ ꯂꯩꯕꯥꯛ ꯅꯨꯡ ꯌꯧꯅꯕ
ꯑꯗꯨ ꯈꯨꯕꯤꯅ ꯅꯝꯕꯖꯤꯗ ꯃꯥꯗꯤ ꯒ꯭ꯂꯥꯁ ꯃꯆꯦꯛꯇꯨꯗ ꯆꯥꯛ ꯂꯥꯎ ꯅꯝꯃꯕ
ꯍ‌ꯣꯏꯅ‌ꯦ ꯒꯌꯥ ꯒ꯭ꯂꯥꯁ ꯂꯩꯇꯕ ꯑꯈꯣꯏ ꯁꯨꯂꯣꯡ ꯇꯧꯕꯗꯥꯅꯤꯅꯦ ꯍ‌ꯦꯟ
ꯑꯩ ꯇꯜꯂꯦ ꯑꯩ ꯑꯩ ꯀꯤꯔꯦ ꯑꯩ ꯉꯝꯃꯔ‌ꯣꯏ ꯑꯩ ꯑꯗꯨ ꯇꯥꯕ ꯃꯤꯠꯁꯤ ꯎꯔ‌ꯦ ꯍꯥꯏꯕ ꯏꯒꯗꯣ ꯄꯔ ꯊꯣ ꯑꯦ
ꯅꯨꯡꯉꯥꯏꯕꯅꯤꯅ ꯑꯩ ꯍꯥꯏꯕꯤꯔꯛꯀꯦ ꯅꯪ ꯇꯧꯒꯦꯗꯤ ꯂꯧ ꯎ ꯂꯥꯎꯑ‌ꯣ ꯂꯧ ꯀꯨꯃꯝ ꯗꯥꯏ ꯍꯥꯏꯔꯣ ꯑꯗꯒꯤ ꯂꯧ ꯂꯦꯡꯕ ꯑꯗꯒꯤ ꯂꯧ ꯈꯣꯏꯕꯒ ꯍꯥꯏꯕꯤꯔꯛꯀꯦ
ꯅꯪ ꯅꯪ ꯇꯧꯅꯤꯡꯗꯕꯩ ꯃꯥꯜꯂꯦ
ꯈꯣꯏꯕꯗꯨꯗꯤ ꯂꯧ ꯅꯠꯇꯦ ꯂꯧ ꯈꯣꯏꯕꯗꯨꯗꯤ ꯀꯩꯅꯣ ꯇꯧꯔꯔꯣꯏꯌꯦ ꯂꯧ ꯈꯣꯏꯕꯗꯗꯤ ꯂꯤꯛꯂꯤ ꯊ‌ꯦꯡꯅꯔꯔꯣꯏꯌꯦ ꯑꯄꯥꯏ ꯑꯄꯥꯏ ꯂꯧꯗꯨ ꯂꯦꯡꯒꯗꯕꯅꯤꯗ
ꯑꯥ
ꯊꯥꯡꯒꯣꯟꯅ ꯑꯗꯨ ꯊꯥꯡꯒꯣꯟꯅ ꯑꯃꯨꯛ ꯌꯥꯜꯂꯦ ꯍꯥꯏꯔꯛꯇꯣꯏꯔꯕ ꯅꯪ ꯋꯥꯔꯤꯖꯦ
ꯍꯣꯏ ꯊꯥꯡꯒꯣꯟꯗꯣ ꯌꯥꯝ ꯊꯥꯡꯒꯣꯟꯗꯣ ꯁꯣꯛꯑꯦ ꯍꯥꯏꯝ
ꯎꯝ ꯑꯗꯨꯗꯤ ꯂꯧ ꯐꯩꯗꯣꯝ ꯈꯣꯝꯃꯖꯤ ꯂꯥꯛꯑꯣ ꯑꯗꯨꯗꯤ ꯀꯩꯝ ꯌꯥꯜꯂꯔꯣꯏ
ꯉꯝꯃꯔꯣꯏ ꯌꯥꯝꯅ ꯑꯗꯨꯅ ꯂꯨꯝꯃꯦꯝꯃꯤ
ꯑꯗꯨꯅ ꯑꯃꯨꯛ ꯂꯧ ꯐꯧꯅ ꯌꯥꯠꯀꯅꯤ ꯍꯥꯏꯗꯣꯏꯔꯕ
ꯍꯣꯏ
ꯍꯣꯏ ꯅꯪ ꯍꯣꯝ ꯅꯪ ꯅꯪ ꯀꯩꯅꯣ ꯇꯧꯕ ꯌꯥꯎꯔꯅꯨ ꯍꯣꯟꯕ ꯌꯥꯎ ꯍꯥꯏꯗꯦ ꯈꯣꯝꯖꯤꯜꯂꯒꯗ ꯊꯝꯃꯣ ꯍꯥꯏꯕ
ꯑꯥ ꯑꯩ ꯑꯗꯨꯝꯇ ꯌꯥꯎꯅꯤꯡꯗꯦ ꯑꯩ ꯂꯧ ꯌꯩꯔꯀꯥꯟꯗ ꯃꯦꯆꯤꯟꯅ ꯀꯩꯅꯣ ꯀꯥꯞꯊꯣꯔꯛꯄꯗꯣ ꯑꯥ ꯐꯧ ꯀꯥꯞꯊꯣꯔꯛꯄꯗꯣ ꯑꯩ ꯌꯦꯡꯒꯦ
ꯀꯩꯅꯣꯕ ꯅꯪ ꯑꯗꯨ ꯌꯦꯡꯗꯣꯏꯖꯦ
ꯅꯨꯡꯉꯥꯏꯇ꯭ꯔꯣ ꯖꯔ ꯖꯔ ꯀꯥꯞꯊꯣꯔꯛꯑꯒ ꯕꯣꯔꯥ ꯑꯃꯒ ꯌꯥꯔꯒ
ꯑꯣ
ꯑꯗꯨꯅꯦ ꯑꯩꯅ ꯌꯦꯡꯅꯤꯡꯉꯤꯖꯦ ꯑꯩꯗꯤ ꯀꯦꯞ ꯌꯥꯎ ꯑꯩ ꯈꯨꯠ ꯁꯥꯥ ꯌꯥꯎꯗꯧꯕ ꯅꯠꯇꯦ ꯑꯩꯗꯤ ꯁꯨꯝ ꯐꯝꯃ ꯌꯦꯡꯅꯤꯡꯕ
ꯌꯦꯡꯕꯅꯦꯕ ꯅꯪ ꯂꯧ ꯀꯨꯝꯃꯤꯖꯦ
ꯎꯝ
ꯆꯩ ꯈꯪꯕ꯭ꯔꯥ
ꯀꯩꯅꯣ ꯈꯣꯏꯗꯤ ꯆꯥꯖꯨ ꯐꯠꯇꯦ ꯄꯥꯡꯒꯟꯁꯨ ꯀꯟꯗꯦ ꯀꯔꯤꯕꯨ ꯊꯕꯛꯄꯨ ꯇꯧꯗꯣꯏꯅꯣ ꯌꯦꯡꯉꯣꯗꯅ
ꯎꯝ ꯎꯝ ꯑꯗꯨꯗꯗꯤ ꯐꯨꯅꯤꯡꯕꯃ ꯌꯥꯎꯔꯛꯏꯌꯦ ꯃꯔꯩ ꯅꯠꯇ ꯃꯔꯩ ꯇꯧꯕꯒꯤ
ꯆꯥꯅꯔꯤꯒꯦ
ꯀꯩꯆꯅꯗꯒꯦ
ꯑꯩꯅ ꯅꯨꯡꯉꯥꯏꯔꯤꯖꯦ ꯑꯃ ꯂꯧꯒ ꯂꯤꯡꯕꯒꯤ ꯑꯆꯥꯄꯣꯠ ꯁꯦꯝꯕꯗꯣ
ꯑꯣ
ꯑꯩ ꯑꯩ ꯑꯗꯨ ꯅꯨꯡꯉꯥꯏꯅꯤ
ꯎꯝ ꯎꯝ
ꯈꯣꯏ ꯕꯣꯛꯍꯣꯏꯒꯤ ꯇꯟꯒ ꯌꯥꯝ ꯍꯧꯋꯦꯕꯀꯣ ꯀꯥꯡꯍꯧꯒ ꯍꯧꯋꯦ ꯀꯥꯡꯍꯧꯒ ꯃꯌꯥꯝ ꯉꯥꯎꯋꯦꯕꯀꯣ
ꯇꯅꯤꯡꯗꯦ ꯅꯪ ꯂꯧ ꯎꯗꯦꯗꯥꯏ
ꯈꯣꯏꯕꯣꯛꯍꯣꯏꯒꯤ ꯍꯥꯏꯕꯅꯤ ꯈꯣꯏꯒꯤ ꯅꯠꯇꯦ ꯈꯣꯏ ꯎꯗꯦ
ꯂꯪꯉꯥꯛꯀꯅꯣ ꯑꯗꯨꯗꯤ ꯂꯧ ꯎꯗꯕꯩ ꯃꯇꯥꯡꯗ ꯋꯥ ꯉꯥꯡꯒꯦ ꯑꯩ ꯂꯧ ꯎꯗꯝꯃꯤꯅ ꯋꯥ ꯉꯥꯡ ꯑꯩ ꯇꯅꯤꯡꯗꯦ ꯂꯧ ꯎꯗꯕꯖꯦ ꯂꯧ ꯎꯗꯕꯖꯦ ꯌꯥꯝ ꯊꯤ ꯀꯥꯟꯅꯩ ꯂꯧ ꯎꯗꯕꯅ ꯍꯦꯟꯅ ꯀꯥꯟꯅꯩ ꯍꯧꯖꯤꯛꯀꯥꯟ
ꯀꯥꯅꯗꯦ
ꯅꯪ ꯁꯝꯅ ꯍꯥꯏꯖ ꯋꯥꯅꯤ ꯂꯧ ꯎꯕ ꯅꯪ ꯍꯧꯔꯛꯄꯗꯩ ꯁꯝꯅ ꯍꯥꯏꯔꯕꯗ ꯅꯪ ꯁꯥꯟꯄꯣꯠ ꯈꯣꯏꯕ ꯎꯀꯥꯏ ꯇꯛꯄꯁꯦ ꯄꯩꯁꯥꯝꯅꯤ
ꯎꯝ
ꯑꯗꯨ ꯃꯇꯨꯡꯗꯒꯤ ꯂꯧꯗ ꯌꯣꯜꯂꯅꯤ ꯂꯧ ꯂꯩꯕ ꯐꯧ ꯂꯩꯕꯁꯨ ꯄꯩꯁꯥꯅꯤ ꯅꯠꯇ꯭ꯔꯣ
ꯎꯝ꯫
ꯍꯣꯏ ꯍꯨꯟꯖꯕꯗꯨꯗꯤ ꯏꯁꯥꯒꯤ ꯊꯕꯛꯅꯦ ꯑꯗꯨꯗꯨ ꯇ ꯇꯝ ꯆꯪꯉꯤ ꯍꯛꯆꯥꯡꯒꯤ ꯏꯅ꯭ꯔꯖꯤ ꯆꯪꯉꯤ ꯀꯣ ꯑꯗꯨ ꯍꯨꯜꯂꯅꯤ꯫
ꯍꯨꯟꯕꯨ ꯀ꯭ꯌꯥꯝ ꯀꯧꯏ ꯆꯪꯗꯣꯏꯅꯣ ꯖꯣ ꯖꯣ ꯂꯪꯊꯣꯛꯈ꯭ꯔ ꯂꯣꯏꯔꯦ ꯀꯩꯅꯣ꯫
ꯑꯣ ꯍꯣꯏ ꯍꯥꯏꯔꯤꯕ ꯆꯤꯟꯗꯗꯤ ꯍꯥꯏꯕ ꯌꯥꯝ ꯂꯥꯏꯕꯅꯤꯀꯣ꯫ ꯅꯪ ꯍꯨꯟꯒꯦꯔꯥ ꯖꯣ ꯖꯣ ꯑꯝꯇ꯫
ꯑꯁꯤꯒꯤ ꯊꯕꯛ ꯇꯧꯕꯗ ꯃꯤ ꯊꯕꯛ ꯁꯤꯟꯊꯥꯗꯕꯗꯁꯦ ꯑꯩ ꯈꯣꯏꯗꯧ ꯌꯥꯝ ꯁꯥꯎꯅꯤꯡꯉꯦꯕ꯫
ꯅꯪ ꯀꯩ ꯍꯩꯒꯦ ꯑꯝꯇ ꯍꯥꯏꯔꯛꯎꯅꯦ꯫
ꯍꯩꯇꯦꯗ꯫
ꯅꯪ ꯀꯩ ꯍꯩꯒꯦ ꯑꯝꯇ ꯍꯥꯏꯔꯛꯑꯣꯕ꯫
ꯌꯦꯟ ꯃꯆꯤꯟꯖꯥꯛ ꯁꯣꯏ ꯍꯩꯒ ꯍꯥꯏꯔꯛꯀꯅꯤ꯫
ꯍꯩ ꯑꯗꯨꯕꯨꯗꯤ꯫
ꯑꯗꯨꯕꯨ ꯊꯕꯛꯂꯕ꯫
ꯊꯕꯛꯅꯦ꯫
ꯑꯗꯨ ꯀꯩ ꯊꯕꯛ꯫
ꯃꯌꯥꯝ ꯃꯌꯥꯝ ꯌꯥꯝꯃꯗꯤ ꯀꯨꯏꯕꯅꯦ꯫
ꯑꯗꯨ ꯀꯩ ꯊꯕꯛꯅꯣꯕ꯫
ꯊꯧꯕꯛꯅꯦ ꯀꯩꯅꯣ ꯖꯣꯕ ꯖꯣꯕ ꯁꯣꯏꯕ꯫
ꯑꯗꯨ ꯊꯕꯛ ꯆꯤꯡꯕ꯭ꯔꯕ꯫
ꯆꯤꯡꯉꯦ꯫
ꯑꯗꯨꯒꯨꯝꯕ ꯃꯊꯣꯡ ꯃꯔꯝ ꯈꯪꯗꯕꯗꯣ ꯇꯧꯔꯛꯀꯅꯣ ꯍꯥꯏꯕꯅꯤꯗ ꯑꯩꯅ ꯍꯥꯏꯕꯗꯤ꯫
ꯍꯨꯜꯂꯅꯤ ꯀꯩꯗꯧꯔꯨꯅꯤ꯫
ꯎ
ꯍꯜꯂꯣ꯫ ꯍꯜꯂꯣ꯫
ꯎꯝ꯫
ꯍꯨꯜꯂꯅꯤ ꯀꯩꯇꯧꯔꯅꯤ꯫
ꯍꯨꯜꯂꯅꯤ ꯂꯣꯏꯔꯦ ꯆꯥꯔꯅꯤ ꯅꯪꯅ ꯆꯥꯔꯅꯤ ꯂꯧꯈꯠꯂꯅꯤ ꯍꯥꯔꯎꯅ꯫
ꯑꯣ꯫
ꯅꯠꯇ꯭ꯔꯥ꯫
ꯑꯩ ꯂꯧ ꯎꯗꯦ ꯍꯥꯏꯕ ꯋꯥꯅꯤꯗ ꯑꯩꯁꯨ ꯑꯩꯈꯣꯏꯒꯤ ꯆꯍꯤ ꯑꯃꯔꯥ ꯑꯅꯤꯔꯃꯨꯛꯇꯤ ꯂꯧꯁꯥꯟ ꯂꯧꯔꯝꯃꯦꯕ꯫
ꯑꯅꯤꯅꯦ꯫
ꯕꯟꯗꯣꯛ ꯂꯧꯕ ꯂꯧꯁꯥꯟ ꯅꯠꯇꯦ ꯕꯟꯗꯣꯛ꯫
ꯑꯗꯨꯅ ꯃꯤꯅ ꯂꯧ ꯒꯤ ꯃꯇꯥꯡꯗ ꯈꯪꯉꯣꯏ ꯇꯨꯃꯤꯟ ꯂꯩꯌꯨ꯫
ꯑꯩꯕꯨꯗꯤ ꯈꯪꯗꯦꯗ ꯈꯣꯏ ꯃꯥ ꯍꯣꯏ ꯇꯧꯕꯅꯤ꯫
ꯑꯗꯨꯅꯦ ꯑꯩꯅ ꯍꯥꯏꯁꯦ꯫
ꯑꯩ ꯀꯤꯂꯤ ꯆꯅꯥꯗꯤ ꯍꯧꯒꯦ꯫
ꯀꯣ ꯀꯤꯂꯤꯆꯅꯥ ꯍꯧꯕꯁꯦ ꯊꯕꯛꯂꯕ꯫
ꯀꯩꯅꯣꯒꯤ ꯃꯣꯏ ꯂꯧ ꯂꯤꯡꯕꯗ ꯆꯥꯅꯕ꯫
ꯑꯗꯨ ꯊꯕꯛꯂꯣ
ꯍꯣꯏ
ꯎꯝ
ꯑꯗꯩꯗꯤ ꯋꯤꯟꯇꯔꯗ ꯍꯪꯒꯥꯝ ꯊꯥꯔ ꯍꯪꯒꯥꯝ ꯐꯣꯏꯕ ꯆꯠꯂꯦ
ꯑꯗꯨ ꯊꯕꯛꯂꯕ
ꯊꯕꯛꯅꯤ ꯀꯨꯠꯀ ꯅꯔꯤꯕꯅꯤ
ꯎꯝ
ꯑꯗꯨꯝ ꯐꯣꯏꯕꯒꯤ
ꯍꯪꯒꯥꯝ ꯐꯣꯢꯔꯒ ꯈꯨꯠꯅ ꯇꯥꯔꯗꯤ ꯑꯗꯨꯝ ꯊꯕꯛꯅꯦ ꯈꯜꯂꯗꯤ ꯑꯩ ꯈꯪꯖꯗꯦꯗ ꯅꯣꯢ ꯅꯨꯄꯤꯒꯤ ꯊꯕꯛ ꯑꯩ ꯃꯔꯩ ꯌꯦꯠꯅꯕ ꯇꯜꯂꯤꯗ
ꯅꯪ ꯐꯣꯏꯗ꯭ꯔꯤꯕꯅꯤ ꯃꯌꯥꯝ ꯐꯣꯏꯔ ꯈꯪꯅꯤ ꯅꯪ ꯅꯥꯕꯅꯦ ꯅꯥꯄꯤꯗꯣ ꯄꯅꯥꯝ ꯐꯣꯏꯔ ꯅꯥꯔꯛꯄꯅꯦ ꯌꯦꯡꯉꯣ ꯈꯨꯠꯇꯣ